ꯇꯥꯔꯕꯣ ꯅꯨꯉꯥꯏꯔꯤꯕꯣ ꯅꯨꯉꯥꯏ ꯕꯣ
ꯎꯝ
ꯀꯩ ꯏꯟꯖꯥꯡ ꯆꯥꯔꯒꯦ
ꯌꯥꯔꯦ ꯐꯒꯤꯗꯤ
ꯀꯩꯗꯣ ꯀꯩ ꯀꯩꯩ ꯍꯤꯟꯖꯥꯡ ꯆꯥꯒꯦ ꯍꯥꯏꯔꯒ ꯌꯥꯔꯦ ꯈꯥꯃꯦꯟ ꯑꯁꯤꯟꯕ ꯆꯥꯏꯌꯦ ꯈꯥꯃꯦꯟ ꯑꯁꯤꯟꯕ
ꯎꯝ ꯅꯨꯡꯉꯥꯏꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕꯣ ꯀꯃꯥꯏ ꯇꯧꯔꯤꯒꯦ
ꯎꯝ ꯅꯨꯉꯥꯏꯔꯤꯌꯦ ꯎꯗꯕ ꯀꯨꯏꯔꯦꯅꯦ
ꯎꯝ ꯎꯗ ꯀꯨꯏꯔꯦ ꯅꯣꯏꯁꯨ ꯊꯦꯡꯅꯈꯤꯗ꯭ꯔꯦꯅꯦ
ꯎꯝ ꯊꯕꯛ ꯌꯥꯝ ꯆꯤꯟꯅꯈ꯭ꯔꯕꯅꯤꯅ
ꯎꯝ ꯅꯣꯏꯅ ꯆꯤꯜꯂꯤꯔ ꯈꯣꯏꯅ ꯆꯤꯜꯂꯤꯔ ꯈꯪꯗꯦꯗ
ꯅꯣꯏꯅꯅꯤ ꯀꯩꯅꯣ ꯑꯩꯈꯣꯏꯗꯤ ꯑꯗꯨꯝ ꯌꯨꯝꯗ ꯂꯩꯌꯦ
ꯑꯩꯈꯣꯏꯁꯨ ꯑꯗꯨꯝ ꯌꯨꯝ ꯂꯩꯗ ꯅꯣꯏꯅ ꯂꯦꯝꯕꯤ ꯁꯅꯥ ꯁꯥꯗꯅ ꯃꯄꯥꯟ ꯊꯣꯛꯇꯕꯩ ꯑꯣꯏꯔꯝꯒꯅꯤ
ꯏ ꯑꯗꯨꯗꯤ ꯅꯣꯏꯁꯨ ꯊꯣꯛꯇ꯭ꯔꯦ ꯑꯩꯈꯣꯏꯁꯨ ꯊꯣꯛꯇ꯭ꯔꯦ ꯑꯗꯨꯒꯤ ꯎꯅꯗꯕ
ꯑꯩꯈꯣꯏ ꯊꯣꯛꯑꯦ ꯃꯃꯥꯡ ꯀꯥꯏꯗꯣ ꯑꯩꯈꯣꯏꯗꯤ ꯀꯩꯅꯣꯅꯦ ꯑꯩꯈꯣꯏ ꯋꯥꯀꯤꯡ ꯆꯠꯐꯝꯅꯤ ꯀꯩꯅꯣ
ꯁꯨꯡꯎ ꯎꯗꯦ ꯑꯩꯈꯣꯏ ꯅꯨꯡꯇꯤꯒꯤ ꯋꯥꯛꯀꯤꯡ ꯆꯠꯂꯦ
ꯚꯣꯄꯦꯟꯖꯤꯠꯂꯣꯏꯒꯤ ꯊꯕꯤ ꯊꯕꯤ ꯐꯥꯝꯗ꯭ꯔꯣ ꯅꯣꯏꯅ ꯏꯁꯇꯦꯇꯁ ꯊꯝꯃꯤꯗꯣ
ꯍꯣꯏ
ꯕꯣꯄꯦꯟꯖꯤꯠꯅ ꯍꯥꯠꯀꯦ ꯍꯥꯏꯗ꯭ꯔꯣ ꯅꯣꯏ
ꯑꯗꯨꯝꯕ ꯂꯦꯡꯒ꯭ꯋꯦꯖ ꯇꯧꯔꯛꯀꯅꯣ ꯍꯥꯏꯕ ꯅꯠꯇ꯭ꯔ ꯑꯩꯅꯥ
ꯑꯣ ꯕꯣꯄꯦꯟꯖꯤꯠꯇꯣ ꯑꯩ ꯃꯃꯥꯡꯗ ꯑꯃ ꯃꯥꯅ ꯁꯥꯎꯈꯤꯕꯗꯣ ꯑꯩ ꯅꯤꯡꯁꯤꯡꯉꯛꯄ ꯍꯥꯏꯇꯥꯔꯦ
ꯀꯩꯒꯤ
ꯑꯩꯈꯣꯏ ꯑꯉꯥꯡꯀꯥꯟꯗ ꯍꯩꯅꯧꯆꯥ ꯆꯠꯄ ꯍꯜꯂꯛꯄꯗ ꯋꯥꯔꯦꯗ ꯑꯗꯨ ꯇꯕꯨꯖ ꯑꯝꯇ ꯆꯥꯔ ꯁꯤꯦꯅ ꯇꯧꯕ
ꯃꯣꯏꯗꯒꯤꯗꯒꯤ
ꯑ ꯑꯗꯣ ꯇꯔꯕꯨ ꯆꯠꯇꯣ ꯁꯥꯕ ꯃꯥꯗꯤ ꯌꯥꯝꯂꯤ ꯐꯔꯕꯗꯨ ꯀꯥꯗ ꯑꯗꯨ ꯑꯗ ꯍꯦꯔꯣꯖꯤꯠꯅ ꯏꯃꯥꯟꯅꯕ ꯑꯃ ꯂꯩ ꯑꯗꯨꯅ ꯄꯠ ꯍꯦꯛꯒ ꯊꯨꯒꯥꯏꯕ ꯍꯥꯏꯇꯥꯔꯦ ꯚꯣꯞ ꯂꯥꯎꯔ
ꯎꯝ
ꯑ ꯥꯏ ꯇ ꯀꯣꯟꯗ ꯂꯩꯔꯣꯗ
ꯍ
ꯅꯣꯏ ꯇꯨꯡ ꯊ ꯍꯔꯣꯏ ꯆꯂ ꯀ ꯁ ꯋꯥꯗ
ꯃꯄꯥꯟꯅ ꯉꯥꯅꯤꯅ ꯄꯥꯈꯠꯇꯅꯠꯇꯣꯏꯅꯤ
ꯑꯣꯏ
ꯑꯗꯣ ꯃꯃꯥ ꯃꯄꯥ ꯍꯣꯏꯗꯤ ꯑꯩꯈꯣꯏꯗ ꯑꯩꯈꯣꯏꯅ ꯉꯔꯥꯡ ꯆꯠꯄꯗ ꯌꯥꯝ ꯍꯔꯥꯎ ꯍꯔꯥꯎꯅ ꯀꯥꯞꯄꯨ ꯀꯥꯞꯄꯨ ꯐꯣꯇꯣ ꯀꯥꯞꯄꯣ ꯀꯥꯏꯅ ꯇꯧꯔꯛꯑꯦ ꯊꯥꯕꯤꯁꯨ ꯆꯥꯔꯛꯑꯦ
ꯎꯝ ꯐꯂꯤ ꯐ꯭ꯔꯤꯗ
ꯍꯣꯏ
ꯂꯣꯀꯦꯗꯤ ꯂꯩꯍꯧꯗ꯭ꯔꯣ
ꯂꯩꯍꯧꯗꯦ ꯎꯝ ꯂꯩꯔꯝꯃ ꯑꯗꯨꯗꯤ ꯀꯩꯅꯃꯗꯤ ꯍꯥꯏꯔꯛꯀꯥꯅꯤ
ꯂꯩꯔꯝꯗꯤ ꯌꯥꯔꯦ ꯌꯥꯔꯦ ꯆꯠꯄꯤꯈꯔꯣ ꯀꯥꯏ ꯇꯧꯔꯛ ꯑꯅꯤ
ꯏꯁꯇꯦꯇꯁꯇꯁꯨ ꯀꯩꯅꯣ ꯍꯨꯔꯥꯜꯂꯨꯔꯤꯗ ꯀꯥꯏꯅ ꯇꯧꯋꯦ ꯈꯪ ꯃꯥꯜꯂꯦ ꯃꯣꯏꯒꯤꯅ
ꯈꯪꯉꯅꯤ ꯑꯗꯨꯝ ꯌꯦꯡꯖ ꯂꯩꯔꯕꯗꯨꯗ
ꯃꯣꯏ ꯇꯔꯕꯨꯁꯇꯨ ꯆꯥꯍꯧꯔꯦꯍꯦ
ꯃꯨꯜꯂꯕ
ꯎꯝ ꯋꯥꯠꯂꯤ ꯍꯥꯏ ꯃꯣꯏ ꯃꯣꯏꯒꯤ ꯃꯄꯥꯅ
ꯁꯤꯠ ꯁꯥꯠꯂꯣ ꯇꯔꯕꯨꯖꯗꯨꯕꯣ
ꯍꯥꯥ
ꯁꯤꯠ ꯆꯂꯥꯅꯤꯗ
ꯁꯤꯠꯂꯤꯗ ꯍꯟꯗꯛ ꯃꯣꯏꯒꯤ ꯀꯩꯅꯣꯒꯗꯣ ꯊꯥꯕꯤꯒꯗꯣꯕ ꯑꯩꯈꯣꯏꯅ ꯐꯩꯅꯥꯝ ꯂꯩ ꯁꯨꯡ ꯇꯥꯎꯍꯣꯏꯁꯨ
ꯎꯝ
ꯃꯣꯏ ꯊꯕꯤꯗꯣ ꯍꯥꯎꯋꯦ
ꯅꯣꯡꯃꯇꯒꯤ ꯍꯥꯏꯕꯅꯦ
ꯈꯪꯗꯦ ꯑꯗꯨꯏꯔ ꯑꯗꯨ ꯍꯥꯎꯗꯤ ꯍꯥꯎꯋꯦ ꯑꯩꯗꯤ ꯁꯝ ꯇꯥꯍꯣꯏꯗꯤ ꯅꯣꯡꯃꯗꯒ ꯀꯦꯖꯤ ꯑꯅꯤꯒ ꯆꯥꯏ ꯍꯥꯏꯁꯦ ꯅꯨꯃꯤꯗꯥꯡꯗ
ꯍꯣꯡꯕꯗꯨꯗ
ꯍꯣꯡꯕꯩ ꯅꯠꯇꯦ ꯍꯥꯎꯕꯒꯤ
ꯁꯂꯥꯛ ꯀꯨꯝꯕ ꯆꯥꯔꯀꯥꯟꯅ ꯉꯝꯕꯩ ꯋꯥꯔꯦ ꯑꯇꯩꯗꯤ ꯉꯝꯗꯦ ꯆꯥꯅꯤꯡꯗꯦꯗ
ꯅꯪ ꯉ ꯍꯥꯝꯃꯛꯑꯣ ꯀꯩꯅꯣꯒꯌꯥꯝ ꯊꯥꯛꯏꯗ ꯍꯥꯏꯅꯦ ꯁꯥꯝꯃꯔꯣꯏ
ꯁꯥꯝꯃꯔꯣꯏꯗꯨꯕꯨ ꯑꯃꯨꯛꯇꯪ ꯊꯥꯑ ꯂꯣꯏꯔꯒꯦ
ꯑꯗꯨꯝ ꯍꯧꯒꯠꯂꯛꯏ ꯏꯗꯨꯗꯤ ꯅꯣꯏ ꯀꯃꯥꯏꯅ ꯍꯥꯏꯗꯤ ꯂꯦꯟꯕꯗꯣ ꯃꯈꯣꯡ ꯍꯥꯏꯏꯗ ꯂꯦꯜꯂꯗꯤ ꯑꯗꯨꯝ ꯍꯧꯒꯠꯄꯅꯦ
ꯑꯗꯨ ꯃꯐꯝ ꯆꯥꯗꯦꯅ ꯑꯩ ꯅ ꯍꯥꯠꯇꯣꯛꯈ꯭ꯔꯦ
ꯏ
ꯀꯨꯏꯃꯜꯂꯗꯤ ꯌꯥꯗꯦꯕ ꯆꯍꯤ ꯑꯃꯅꯤꯒꯤ ꯋꯥꯔꯤꯅꯤ ꯂꯥꯏ ꯍꯔꯥꯎꯕ ꯖꯒꯣꯏ ꯀꯩꯝ ꯇꯧꯔꯏ ꯇꯨꯝꯃꯗꯝꯅꯤ
ꯑꯩꯅ ꯈꯔ ꯌꯦꯠꯂꯦꯅꯦꯍꯥ
ꯂꯥꯏ ꯍꯔꯥꯎꯕꯒꯤ ꯑꯗꯨꯝꯕ ꯂꯦꯡꯒ꯭ꯋꯦꯁ ꯇꯧꯔꯛꯀꯅꯨ
ꯂꯩ ꯀ
ꯌꯥꯗꯦ ꯁꯤꯗ
ꯅꯪ ꯅ ꯑꯃꯨꯛ ꯍꯩ ꯄꯥ ꯁꯥꯔꯛꯏꯕ
ꯍꯣꯏ ꯌꯥꯗꯦꯕꯩꯅꯦ ꯑꯩ ꯍꯥꯏꯁꯤ ꯂꯥꯏꯍꯔꯥꯎꯕ ꯍꯧꯕꯗꯤ ꯂꯣꯏꯕ ꯁꯥꯇ ꯇꯥꯔꯦ ꯅꯣꯏ ꯇꯥ ꯅꯌꯨꯝ ꯄꯥꯜꯂꯣꯏ ꯍꯥꯏꯌꯨ ꯌꯥꯗ꯭ꯔꯣ
ꯈꯣꯏꯗꯥꯔꯣ ꯂꯩꯇꯦꯗ ꯁꯤꯗ
ꯌꯨꯊꯛ ꯑꯥ ꯑꯗꯨꯝ ꯂꯩꯅ ꯎꯝ
ꯅꯪꯁ ꯅꯪꯁꯦ ꯀꯔꯟ ꯌꯥꯝ ꯉꯥꯡꯉꯤ
ꯂꯥꯏ ꯍꯔꯥꯎꯕꯩ ꯖꯒꯣꯏꯁꯨ ꯁꯥꯔꯣꯏꯗ꯭ꯔꯣ
ꯁꯥꯗꯣꯏꯅꯦ ꯍꯟꯗꯛ ꯁꯥꯒꯦ ꯈꯜꯂꯤꯅꯦ ꯑꯗꯨ ꯚꯗꯤꯑꯣ ꯀꯥꯞꯄ ꯂꯥꯛꯑꯣ ꯍꯥꯏꯔꯒ ꯅꯠꯇꯦꯗ ꯅꯨꯡꯇꯤ ꯁꯥꯕꯗꯤ ꯉꯝꯃꯣꯏꯗ
ꯅꯣꯏꯗꯥꯗꯣ ꯏꯁꯇꯦ ꯇꯁ ꯊꯃꯛꯏꯅꯦ ꯎ ꯖꯨꯟ ꯖꯨꯂꯥꯏ ꯗꯤ ꯇ ꯖꯨꯟ ꯖꯨꯂꯥꯏꯁꯤꯗ ꯀꯩ ꯀꯩ ꯀꯥꯏ ꯀꯥꯏ ꯂꯥꯏ ꯍꯔꯥꯎꯕ ꯂꯩꯒꯦ ꯖꯒꯣꯏ ꯌꯥꯝ ꯁꯥꯅꯤꯡꯉꯦꯒ
ꯀꯅꯥꯅꯥ
ꯦꯟꯗꯥꯅ
ꯂꯤꯟꯗ ꯑꯝ ꯃꯥꯗꯨ ꯅꯪ ꯃꯤꯁ ꯇꯧꯔꯛꯄ ꯃꯥꯟꯗꯔꯣ
ꯃꯥꯟꯗꯦꯍꯦ ꯀꯩꯒꯤꯅꯣ ꯃꯤ ꯅꯨꯄꯥꯒꯤ ꯗꯤꯄꯤꯒ ꯊꯝꯒ ꯆꯣ ꯏ ꯄꯥꯏꯗꯤ ꯗꯤꯄꯤꯒ ꯊꯝꯗꯅ ꯇꯩ ꯗꯨꯗꯤ
ꯗꯩ ꯄꯥꯅꯣ ꯃꯥꯏꯗꯣ
ꯅꯪꯒꯁꯨ ꯐ꯭ꯔꯦꯟ ꯑꯣꯏꯔꯤꯕ ꯃꯥ ꯅꯝꯕꯔ ꯂꯩꯅꯔꯤꯕ꯭ꯔꯥ
ꯂꯩꯅꯗ꯭ꯔꯦꯍꯦ ꯑꯩ ꯅꯝꯕꯔ ꯁꯤꯟꯈ꯭ꯔꯖꯤꯗꯤ
ꯑꯣ ꯃꯥꯒ ꯑꯩꯒ ꯑꯩ ꯅꯝꯕꯔ ꯀꯛꯎꯔꯕꯅꯦ ꯕ꯭ꯂꯣꯛ ꯍꯥ ꯕ꯭ꯂꯣꯛ ꯑꯩ ꯐꯣꯟ ꯑꯃ ꯁꯤꯟꯕꯗ ꯑꯩ ꯒꯨꯒꯜꯗ ꯑ ꯦꯗ ꯒꯨꯒꯜꯗ ꯍꯥꯞꯄꯒꯤ ꯌꯥꯎꯔꯛꯑꯦ ꯑꯗꯨꯗ ꯃꯥꯁꯨ ꯀꯛꯑꯝꯗ꯭ꯔꯦ
ꯃꯥꯁꯨ ꯅꯪ ꯀꯛꯑꯝꯗ꯭ꯦꯔꯤꯕ
ꯑ
ꯍꯥꯟꯅ ꯕ꯭ꯂꯣꯛꯄꯤꯤ ꯅꯠꯇꯕ꯭ꯔꯣ ꯍꯥꯏꯁꯤꯅꯕꯅꯤ
ꯍꯥꯟꯅ ꯕ꯭ꯂꯣꯛ ꯄꯤꯅꯕꯅꯦꯕ
ꯑꯗꯨ ꯍꯥꯡꯇꯣꯛꯑꯝꯃꯤꯕ
ꯑꯁ ꯀꯩꯅꯣꯗ ꯍꯥꯡꯇꯣꯛꯑꯝꯃꯦ ꯃꯥꯁꯨ ꯑꯗꯨꯒ ꯑꯦ ꯕꯤꯒꯤꯁꯨ ꯍꯥꯡꯇꯣꯛ ꯂꯩꯔꯝ
ꯀꯔꯤꯒꯤꯗ ꯀꯔꯤꯒꯤꯗꯕꯩ ꯍꯥꯡꯇꯣꯛꯏꯅꯣ ꯍꯥꯡꯉ꯭ꯔꯣ
ꯑꯏ ꯎꯔ ꯁꯥꯥꯛꯁ ꯅꯅꯤꯇ ꯑꯩꯅ ꯆꯀꯨ ꯆꯄꯤ ꯂꯗ ꯑꯩꯈꯣꯏꯁꯤ ꯌꯨꯛꯅꯥ ꯃꯆꯥꯅꯦꯁꯦ ꯀꯥꯎꯕꯝ ꯈꯦꯜꯗꯦ ꯃꯣꯏꯔꯥꯡꯊꯤ ꯃꯆꯥ ꯃꯣꯏ
ꯎꯍꯜꯂꯛꯇꯕꯗꯨꯅ ꯍꯦꯟꯅ ꯆꯥꯛꯇꯣꯏꯅꯦꯕ ꯁꯤꯕꯨꯗꯤ ꯅꯠꯇ꯭ꯔꯥ ꯀꯃꯥꯏꯅ ꯇꯧꯕ꯭ꯔꯣ ꯕꯖꯥꯠꯅꯣꯒꯥꯏ ꯈꯜꯂꯒ
ꯑꯗꯨꯃꯥꯏꯅ ꯈꯜꯂꯣ ꯆꯥꯛꯇꯧꯗꯣ ꯎꯍꯜꯂꯑꯅꯤꯅ ꯀꯔꯤꯝ ꯈꯟꯗ꯭ꯔꯦ ꯎꯝ ꯑꯗꯣ ꯑꯃꯗꯨꯗꯤ ꯎꯍꯜꯂꯛꯇ꯭ꯔꯦ ꯀ ꯋꯥꯂ ꯇ꯭ꯔ ꯃꯦ ꯂꯣ ꯊꯝꯈꯒ꯭ꯔꯦ
ꯑꯣꯏꯜꯂꯛꯇꯕꯗꯨꯅ ꯍꯦꯟꯅ ꯅꯨꯡꯉꯥꯏꯇꯗ꯭ꯔꯥ
ꯅꯨꯡꯉꯥꯏꯇꯦ ꯑꯩꯅ ꯃꯤꯁꯦꯁ ꯑꯃ ꯊꯥꯅꯤꯡꯉꯦ ꯑꯗꯣ ꯀꯩꯨ ꯍꯜꯂꯛꯇ꯭ꯔꯕꯅꯤꯅ ꯂꯩꯇꯗꯤ ꯂꯩꯇꯦ ꯊꯥꯗ꯭ꯔꯁꯨ
ꯑꯩ ꯈꯪꯉꯦꯕ ꯅꯨꯄꯥꯒꯤ ꯃꯒꯨꯟꯁꯦ ꯍꯧꯖꯤꯛꯇꯤ
ꯍꯜꯄꯥ ꯅꯪꯗꯤ ꯗꯤꯅꯦꯁꯅ ꯐꯗꯧꯅꯦ ꯗꯤꯅꯦꯁ ꯁꯨ ꯅꯪꯅ ꯃꯤꯔꯥꯏꯕꯤꯇꯅ
ꯇꯥꯅꯤꯡꯗꯦꯍꯦ ꯗꯤꯅꯦꯁꯇꯣ ꯃꯉꯥꯡꯅꯦ
ꯃꯉꯥꯡꯛꯀꯩꯗꯧꯅꯤ ꯅꯪ ꯅꯣꯏ ꯄꯥꯅꯤ ꯈꯪꯉꯔꯣꯏ ꯃꯉꯥ ꯃꯉꯥ ꯊꯤ ꯂꯩ ꯑꯗꯨꯗꯤꯥ
ꯍꯨꯣꯏ ꯗ꯭ꯔꯣꯝꯗꯤ ꯌꯥꯝ ꯑꯀꯟꯕ ꯀꯩꯅꯣꯅꯦ ꯅꯪꯕꯨ ꯒ꯭ꯌꯥꯟ ꯇꯥꯗ꯭ꯔꯣ ꯑꯩꯈꯣꯏꯁꯦ ꯑꯃꯨꯛ ꯏꯟꯊꯣꯛꯍꯜꯂꯒꯦ ꯍꯥꯏꯕ꯭ꯔꯣ
ꯍꯣꯏ ꯍꯨꯏꯗ꯭ꯔꯣꯝꯕꯨꯗꯤ ꯌꯥꯗꯦ ꯍꯨꯏꯗ꯭ꯔꯣꯝꯕꯨꯗꯤ ꯍꯨꯏꯗ꯭ꯔꯣꯡꯝꯕꯨꯗꯤ ꯑꯩꯅ ꯁꯤꯕꯤꯕ ꯅꯠꯇꯦ ꯍꯩꯕꯤꯅꯦ ꯑꯗꯨꯗꯤ
ꯍ ꯅꯪ ꯁꯤꯟꯕꯤꯔꯤꯉꯩ ꯇꯧꯔꯤꯗꯣ ꯍꯥꯏꯕꯅꯤ
ꯦꯁ ꯅꯨꯄꯤꯒ ꯊꯕ ꯅꯨꯄꯤꯒ ꯀꯔꯤ ꯍꯥꯏ
ꯁꯦ ꯆꯌꯥꯌꯦ ꯁꯤꯂ ꯀꯈꯤꯗꯅꯦ ꯅꯣꯏꯒꯤ ꯁ ꯆꯦꯌꯥꯅꯤꯅ
ꯅꯦꯁꯗꯤ ꯅꯨꯄꯤꯒ ꯊ ꯅꯨꯄꯤꯒꯤ ꯆ ꯑꯃꯒꯅꯦꯗ
ꯈꯪꯉꯦ ꯑꯗꯨꯒ ꯄꯤꯅꯈꯤꯗ꯭ꯔꯣꯗꯥꯏꯅꯦ
ꯏꯅꯗ꯭ꯔꯗꯣ ꯃꯣꯍꯟ ꯆꯟꯗꯔꯝ
ꯍꯟꯖꯤꯅꯈ꯭ꯔꯕ ꯑꯗꯨꯒ
ꯕꯦꯡ꯭ꯂꯣꯔ ꯕꯦꯡꯂꯨꯔ ꯀ
ꯅꯨꯄꯤꯗꯨꯔꯥ ꯅꯪꯒꯤ ꯅꯦꯠꯋꯥꯚꯅꯔ ꯑꯩꯒꯤ ꯅꯦꯠꯋꯥꯛꯅꯔ ꯑꯃꯨ ꯇꯥꯥꯗꯦ
ꯅꯪꯒꯤ ꯅꯦꯠꯋꯥꯛꯅ ꯑꯩꯩꯒꯤꯗꯤ ꯐꯨꯟ ꯀꯥꯏ ꯅꯣꯏ ꯃꯃꯥꯡꯀꯥꯏ ꯅꯦꯠꯋꯥꯛ ꯌꯥꯝꯅꯨꯡꯉꯥꯏꯇꯝꯅꯦ
ꯗꯤꯅꯦꯁꯇꯣ ꯀꯅꯥꯒꯅꯣ ꯕꯦꯡ ꯕꯦꯡꯒ꯭ꯂꯣ ꯂꯩ ꯍꯥꯏꯗꯣ
ꯔꯣꯅꯥꯜꯗꯣ ꯍꯣꯏꯒ ꯂꯩꯕꯅꯦꯕ
ꯔꯣꯅꯥꯜꯗꯣ ꯊꯥꯏꯅ ꯅꯨꯄꯤ ꯑꯃ ꯀꯣꯏꯕꯗꯣ ꯍꯨꯖꯤꯛꯁꯨ ꯀꯣꯏꯔꯤꯕ
ꯀꯣꯏꯔꯤꯝꯅꯦ ꯃꯣꯏꯅꯤ ꯂꯩꯃꯤꯟꯅꯝꯅꯦ ꯑꯥꯗ ꯕꯦꯡꯒ꯭ꯂꯣ ꯗ
ꯎꯝ
ꯍꯣꯇꯦꯜ ꯃꯦꯅꯦꯁꯃꯦꯟ ꯌꯥꯎꯔꯨꯝꯅꯦꯕ ꯍꯣꯇꯦꯜ ꯑꯝꯗ ꯌꯥꯎ ꯃꯌꯥꯇꯥ ꯍꯣꯏ ꯄꯨꯟꯅ ꯂꯩꯕꯅꯦ ꯃꯣꯏ
ꯀꯩ ꯍꯥꯏꯅꯣ
ꯂꯥ ꯊꯥ ꯑꯝꯗ ꯂꯨꯄꯥ ꯂꯤꯁꯤꯡ ꯇꯔꯥꯉꯥꯃꯨꯛ ꯆꯥꯔꯝꯒꯅꯦꯕ
ꯎꯝ
ꯀꯥꯟꯗꯦꯗ ꯑꯥꯗ ꯆꯠꯄ ꯁꯤꯗ ꯂꯩꯕꯅ ꯐꯩ ꯑꯥꯗ ꯂꯩꯕ ꯀꯥꯟꯅꯗꯦꯕ ꯁꯤꯗ ꯂꯩꯕꯅ ꯐꯩꯌꯦꯕ
ꯀꯅꯥꯅꯣ
ꯄꯩꯁꯥ ꯇꯥꯟ ꯆꯠꯅꯩꯖꯤꯕꯣ
ꯍꯣꯏ ꯎꯝ ꯅꯣꯏꯅ ꯄꯩꯁꯥ ꯐꯖꯅ ꯇꯨꯡꯖꯜꯂꯖꯨ ꯇꯤꯀꯦꯠ ꯑꯃ ꯀꯛꯄꯗ ꯂꯣꯏꯅꯤ
ꯂꯣꯏꯔꯦ ꯇꯤꯛꯀꯦꯠ ꯂꯨꯄꯥ ꯂꯤꯁꯤꯡ ꯇꯔꯥ ꯇ ꯃꯥꯄꯟ ꯇꯔꯥ ꯆꯥꯕꯒ ꯆꯞ ꯃꯥꯟꯅꯩꯌꯦꯕ ꯑꯥꯗ ꯑꯗꯩ ꯊꯣꯛꯂꯛꯄ ꯑꯗꯒꯤ ꯆꯥꯕ ꯊꯛꯄ ꯈꯥꯏꯗꯣꯛꯈ꯭ꯔꯗꯤ
ꯍꯣꯏ ꯑꯗꯨ ꯃꯣꯏꯗꯣ ꯍꯥꯏꯗꯤ ꯄꯩꯁꯥꯗꯣ ꯁꯦꯚꯤꯡ ꯍꯩꯇꯕꯗꯣ ꯅꯨꯄꯥ ꯑꯣꯏꯕꯅꯤꯅ ꯄꯩꯁꯥ ꯐꯪꯉꯗꯤ ꯑꯗꯨꯝ ꯆꯥ ꯊꯣꯛ ꯊꯛꯇꯣꯛꯄ ꯇꯧꯕꯅꯤ ꯈꯣꯏ ꯗꯥꯖꯨꯅꯤ
ꯅꯣꯏꯗꯥꯖꯨ ꯀꯥꯏꯗꯅꯣ ꯂꯩꯔꯤꯅ ꯅꯣꯏꯗꯥꯅ
ꯀꯦꯔꯂꯥꯗ ꯑꯩꯒꯤ ꯋꯥꯈꯜꯁꯤꯗ ꯇꯨꯡꯒꯤ ꯇꯨꯡꯖꯟꯕꯤꯒꯦ ꯇꯨꯡꯖꯟꯒꯦ ꯍꯥꯏꯕ ꯈꯟꯗꯕꯗꯣ ꯑꯗꯨꯗꯨꯒꯤ ꯑꯗꯨꯝ ꯀꯩ ꯍꯥꯏꯅꯤ ꯆꯠꯂꯁꯨ ꯀꯩꯁꯨ ꯀꯥꯟꯅꯕ ꯐꯪꯗꯕꯗꯣ
ꯎꯝ ꯌꯥꯔꯕꯣ
ꯌꯥꯗ꯭ꯔꯤ
ꯀꯩꯒꯤ ꯅꯪꯉꯣꯟꯗ ꯃꯤꯡ ꯑꯝ ꯂꯥꯛꯄ꯭ꯔꯕ
ꯑꯩꯅ ꯍꯧꯖꯤꯛꯇ ꯎꯝ ꯌꯦꯡꯕ ꯃꯊꯪ ꯃꯊꯪ ꯑꯗꯨꯗ ꯒ꯭ꯌꯥꯟ ꯇꯥꯗꯕ ꯑꯃ ꯌꯥꯎꯕ ꯇꯦꯟ ꯈꯛꯇ ꯍꯥꯏꯗꯕ
ꯑꯥ ꯍꯝ ꯀꯌꯥ ꯑ
ꯑꯗꯨꯒꯤ ꯐꯤꯐꯇꯤꯟ ꯌꯦꯡꯉꯒꯦ ꯇꯧꯕ
ꯌꯥꯏꯌꯦꯦ ꯌꯥꯏꯌꯦ ꯑꯗꯨꯗꯤ ꯅꯪ ꯀ ꯀꯩꯅꯣ ꯎꯝ ꯏ ꯑꯦꯝ ꯑꯦ ꯂꯣꯏꯁꯤꯜꯂꯒꯅ ꯍꯧꯖꯤꯛ ꯅꯪ ꯑꯦꯝ ꯑꯦ ꯂꯣꯏꯔꯕ ꯅꯠꯇ꯭ꯔꯣ
ꯂꯣꯏꯔꯦ
ꯑꯗꯨ ꯍꯧꯖꯤꯛ ꯀꯩꯗꯧꯏꯅꯣ ꯅꯪ
ꯑꯁ ꯑꯩ ꯑꯦꯛꯖꯥꯝꯒꯨꯝꯕ ꯊꯥꯒꯦꯅ ꯂꯥꯏꯔꯤꯛ ꯄꯥꯛꯑ ꯂꯩ ꯑꯗꯨ ꯑꯦꯝ ꯑꯦ ꯂꯣꯏꯔꯒ ꯄꯩꯁꯥ ꯊꯣꯛꯇꯅ ꯂꯩꯕꯁꯦ ꯄ꯭ꯔꯦꯁꯔ ꯌꯥꯝ ꯂꯩꯗ
ꯑꯣꯖꯥ ꯑꯣꯏꯌꯨ ꯀꯩꯅꯣ
ꯑꯣꯖꯥ ꯑꯣꯏꯕꯗꯣ ꯑꯣꯖꯥ ꯑꯣꯏꯈ꯭ꯔꯗꯤ ꯃꯇꯝꯗ ꯐꯪꯉꯔꯣꯏꯗꯅ ꯆꯍꯤꯁꯤꯃꯇꯪ ꯊꯕꯛꯇꯨ ꯇ꯭ꯔꯥꯏ ꯇꯧꯔꯤ ꯇꯧꯕ ꯐꯪꯗ꯭ꯔꯗꯤ ꯑꯩꯁꯨ ꯃꯊꯪ ꯃꯊꯪ ꯆꯍꯤꯗꯒꯤ ꯅꯠꯇ꯭ꯔ ꯊꯥ ꯑꯅꯤ ꯑꯍꯨꯝ ꯂꯩꯔ ꯊꯕꯛ ꯊꯤꯔꯗꯝ
ꯑ ꯀꯩ ꯎꯝ ꯑꯩꯈꯣꯏ ꯁ꯭ꯋꯥꯏꯗ ꯁ꯭ꯀꯨꯜ ꯃꯌꯥꯝꯃ ꯂꯩ ꯌꯥꯎ